ꯑꯣꯏ ꯆꯦ
ꯍꯥꯎ
ꯏꯆꯦ ꯍꯣꯏꯁꯦ ꯍꯟꯗꯛꯇꯤ ꯊꯕꯛ ꯀꯌꯥꯝ ꯆꯤꯟꯈ꯭ꯔ ꯃꯥꯜꯂꯦ ꯐꯣꯟ ꯇꯧꯕꯒꯁꯦ ꯁꯨꯡꯄꯥꯏ ꯄꯥꯏꯔꯛꯈꯤꯗ꯭ꯔꯦ ꯐꯣꯟ ꯋꯥꯔꯤ ꯁꯥꯟꯅꯕꯒꯁꯦ ꯁꯨꯛꯃꯪ ꯐꯪꯈꯤꯗ꯭ꯔꯦꯅꯦ
ꯑ ꯑꯩꯁꯦ ꯁꯣꯝꯗ ꯊꯕꯛ ꯌꯥꯝꯅ ꯐꯔꯛ ꯆꯥꯕ ꯑꯃ ꯇꯧꯁꯜꯂꯨꯔꯦꯅꯦ ꯇꯧꯔꯤꯁꯤꯕꯣ
ꯑ ꯀꯩꯗꯧꯔꯒꯦ ꯏꯆꯦ
ꯑꯁ ꯑꯩꯁꯦ ꯀꯩꯗꯧꯅꯤꯒꯦ ꯑꯩꯅꯕꯨ ꯍꯤꯡꯒꯣꯜ ꯀꯣꯏꯕꯥ ꯃꯤꯅꯤꯅ ꯆꯤꯟꯖꯥꯛꯇꯥꯗ ꯈꯂ ꯂꯩꯔꯕꯅꯤ ꯇꯧꯔꯤꯁꯦ ꯑ ꯑꯩꯒꯤ ꯂꯧ ꯁꯥꯉꯝ ꯃꯨꯛ ꯂꯩꯕꯗꯣ
ꯑꯥ
ꯑꯗꯨꯗꯣ ꯍꯟꯗꯛꯁꯦ ꯍꯟꯗꯛꯀꯤ ꯊꯥꯡꯖꯤꯡ ꯊꯣꯛꯂꯛꯄ ꯊꯣꯛꯂꯛꯀꯗꯕ ꯑꯗꯨꯋꯥꯏꯒꯤ ꯇꯥꯏꯃꯤꯡꯗꯣ ꯌꯦꯡꯉꯒꯥ ꯍꯣꯠꯂꯒ ꯑꯩꯅ ꯄꯥꯟ ꯑꯩꯈꯣꯏꯒꯤ ꯃꯨꯈꯤꯌꯥ ꯄꯥꯟꯗꯣ ꯄꯨꯊꯣꯛ ꯀꯦꯅ ꯑꯩꯅ ꯊꯧꯔꯥꯡ ꯇꯧꯕ ꯍꯥꯏꯇꯥꯔꯦ
ꯑꯥ
ꯑꯗꯨꯒꯤ ꯄꯥꯟꯗꯣ ꯊꯥꯅꯕ ꯍꯥꯏꯅ ꯑꯩꯅ ꯂꯧ ꯁꯪꯉꯝ ꯑꯃꯗꯣ ꯈꯣꯏꯕ ꯏꯟꯖꯤꯟ ꯇꯧꯔꯒ ꯈꯣꯏꯗꯣꯛꯍꯟꯕ ꯑꯗꯒꯤ ꯍꯥꯐꯨꯁꯤꯡ ꯂꯧꯊꯣꯛꯄ ꯃꯤꯒꯤ ꯀꯥ ꯅꯦꯛꯑꯒ ꯑꯗꯨꯒꯥ ꯀꯣꯏꯆꯦꯟ ꯆꯦꯟꯗꯅ ꯍꯣꯠꯅꯔꯤꯌꯦ ꯑꯗꯨꯒꯤ ꯊꯕꯛ ꯁꯦꯠꯆꯤꯟꯗꯅ ꯑꯩ ꯍꯜꯂꯒ ꯇꯧꯔꯛꯄ ꯅꯪꯗ꯭ꯔꯕꯅꯦ ꯍꯥꯏꯗꯤ ꯂꯧꯕꯨꯛꯇ ꯆꯠꯂꯨꯔꯒ ꯋꯥꯅ ꯀꯥꯔꯒ ꯑꯃꯨꯛ ꯆꯥꯛ ꯆꯥꯊꯣꯛ ꯑꯒ ꯇꯨꯝꯒꯤꯕꯥ ꯑꯃꯨꯛ ꯌꯥꯍꯧ ꯉꯟꯅ ꯍꯧ ꯍꯧꯒꯠꯂꯒ ꯑꯃꯨꯛ ꯆꯠꯅꯕ ꯑꯃꯨꯛ ꯍꯣꯠꯅꯔꯤꯉꯩꯗꯅꯦ ꯅꯪꯗ꯭ꯔꯕꯅꯦ ꯏꯆꯦ ꯑꯗꯣ ꯅꯪ ꯁꯥꯎꯔꯅꯣ ꯑꯩ ꯇꯧꯔꯛꯏꯁꯤꯅꯦ ꯍꯧꯖꯤꯛ ꯉꯁꯤꯗꯤ ꯈꯔ ꯁꯪꯉꯦꯅ
ꯍꯣꯏ ꯑꯗꯨꯅꯦ ꯑꯩꯁꯨ ꯈꯜꯂꯕ ꯍꯥꯏꯗꯤ ꯁꯨꯝ ꯁꯨꯝ ꯇꯧꯕ ꯁꯨꯝ ꯄꯥꯏꯗꯕꯗꯨꯗ ꯑꯩꯗꯤ ꯀꯩ ꯀꯩꯒ ꯁꯨꯝ ꯈꯨꯗꯣꯡꯊꯤꯕꯒꯨꯝꯕꯒ ꯌꯥꯎꯔꯕ ꯖꯥꯠꯂꯥꯅ ꯑꯩꯁꯦ ꯋꯥꯈꯟꯁ ꯑꯃꯨꯛ ꯈꯜꯂꯨꯔꯤꯕ
ꯑꯁ ꯑꯩ ꯍꯟꯗꯛꯀꯤ ꯏ ꯄꯥꯟꯗꯣ ꯑꯩꯈꯣꯏꯒꯤ ꯑꯥ ꯑꯩꯈꯣꯏꯒꯤ ꯃꯅꯤꯡꯗ ꯏꯅꯦ ꯑꯃ ꯂꯩꯕꯗꯣ ꯑꯗꯣ ꯃꯣꯏꯒꯤ ꯃꯄꯥꯝꯗꯒꯤ ꯄꯥꯟ ꯆꯥꯗꯣ ꯂꯧ ꯇꯧꯕ ꯍꯥꯏꯇꯥꯔꯦ ꯃꯔꯨ ꯃꯔꯨꯗꯣ ꯃꯔꯨ ꯐꯖ ꯐꯖꯕ ꯈꯜꯂꯒ ꯑꯗꯨꯒꯤ ꯄꯥꯟꯒꯤ ꯃꯔꯨꯗꯨꯁꯨ ꯑꯃꯨꯛ ꯆꯥ ꯐꯖꯕꯗꯨꯅ ꯊꯥꯗ꯭ꯔꯗꯤ ꯃꯔꯨ ꯇꯥꯕꯗꯨꯁꯨ ꯑꯃꯨꯛ ꯋꯥꯠꯂꯦꯅ ꯍꯥꯏꯌꯦꯕꯀꯣ ꯃꯣꯏꯅ ꯄꯥꯟ ꯍꯥꯟꯅ ꯗꯨꯝ ꯊꯥꯕ ꯃꯤꯁꯤꯡꯅ ꯑꯗꯨꯒꯤ ꯑꯩꯅ ꯄꯥꯟꯗꯨꯁꯨ ꯈꯟꯕ ꯍꯥꯏꯇꯥꯔꯦ ꯈꯔ ꯑꯩꯁꯦ ꯃꯤꯅꯒꯗꯤ ꯋꯥ ꯌꯥꯝ ꯄꯦꯠꯂꯦꯒ ꯍꯥꯏꯔꯝꯗꯣꯔꯤꯕꯅꯤ ꯑꯩꯅ ꯎꯝ ꯃꯣꯏꯅ ꯃꯤꯅ ꯄꯣꯠ ꯌꯣꯟꯕꯁꯤꯗꯕꯨ ꯑꯗꯨꯝ ꯐꯖꯕꯁꯨ ꯈꯔ ꯌꯥꯎꯏꯤ ꯑꯊꯤꯕꯗ ꯑꯗꯨꯝ ꯈꯔ ꯌꯥꯎꯏ ꯇꯧꯋꯤꯗꯅ
ꯑꯥ
ꯑꯗꯣ ꯑꯩꯅ ꯍꯥꯏꯔꯤꯁꯦ ꯑꯊꯤꯕꯁꯦ ꯑꯝꯇ ꯂꯧꯔꯣꯏ ꯁꯤꯅꯤ ꯐꯖꯕꯗꯤ ꯉꯥꯛꯇ ꯂꯧꯒꯦ ꯁꯤꯅꯤ ꯄꯩꯁꯥꯅ ꯄꯤꯕꯅꯤꯅ ꯑꯩꯅ ꯍꯥꯏꯔꯤꯕ ꯑꯉꯥꯡꯁꯤꯕꯨ ꯑꯁ ꯃꯣꯏꯁꯨꯅꯦ ꯐꯤ ꯐꯤ ꯀꯥꯝꯃꯦ ꯁꯥꯎꯔꯤꯕ ꯑꯩꯉꯣꯟꯗ ꯍꯥꯏꯗꯤ ꯍꯥꯏ ꯄꯤꯔꯣꯏ ꯍꯥꯏꯕꯁꯨ ꯉꯝꯗ꯭ꯔ ꯑꯗꯩ ꯄꯤꯊꯣꯛꯈ꯭ꯔꯁꯨ ꯊꯤꯕ ꯉꯥꯛꯇ ꯑꯃꯨꯛ ꯃꯣꯏꯗ ꯑꯃꯨꯛ ꯉꯥꯏꯍꯧꯒꯗꯕꯒꯤ ꯃꯤꯁꯨ ꯃꯊꯥ ꯁꯥꯗꯅ ꯀꯣ ꯇꯧꯗꯅ ꯇꯧꯋꯦ
ꯑ ꯑꯗꯨꯗꯅꯦ ꯑꯗꯨꯅꯦ ꯍꯥꯏꯗꯤ ꯏꯆꯦ ꯍꯥꯏꯗꯤ ꯊꯥꯔꯤꯀꯥꯟꯗ ꯏꯆꯦꯅ ꯍꯥꯏꯔꯤꯗꯨꯁꯨ ꯑꯃꯔꯣꯝꯗꯗꯤ ꯌꯥꯝ ꯆꯨꯝꯃꯤꯕ ꯍꯥꯏꯗꯤ ꯊꯥꯕ ꯀꯥꯟꯗ ꯍꯥꯏꯗꯤ ꯐꯖꯕ ꯍꯥꯏꯗꯤ ꯑꯣꯏꯒꯗꯕꯁꯤꯡꯗꯣ ꯊꯥꯗ꯭ꯔꯒꯗꯤ ꯍꯥꯏꯗꯤ ꯍꯌꯦꯡꯋꯥꯏ ꯈꯟꯇꯣꯛꯄꯗ ꯌꯥꯝ ꯃꯥꯡꯅꯩꯗꯅꯀꯣ ꯑꯗꯒꯤ ꯊꯥꯔꯨꯔꯒ ꯍꯥꯏꯗꯤ ꯐꯖꯅ ꯃꯄꯨꯡ ꯐꯥꯅ ꯑꯣꯏꯗ꯭ꯔꯒꯗꯤ ꯑꯃꯨꯛ ꯍꯥꯏꯗꯤ ꯍꯌꯦꯡꯋꯥꯏ ꯑꯃꯨꯛ ꯃꯦꯟꯅꯗꯣꯏꯅꯦ ꯑꯥ
ꯎ ꯑꯗꯒꯤ ꯃꯇꯝꯁꯨ ꯃꯥꯡꯗꯣꯏꯅꯦ ꯑꯗꯒꯤ ꯊꯥꯗꯔꯤꯕ ꯑꯩꯈꯣꯏꯅ ꯂꯦꯕꯔ ꯤꯡ ꯏꯗꯨꯁꯨ ꯄꯩꯁꯥ ꯇꯤꯡꯉꯤꯅꯦ ꯍꯥꯏꯕ ꯈꯨꯠ ꯆꯪꯅ ꯄꯩꯁꯥ ꯇꯤꯡꯅ ꯃꯇꯝ ꯆꯪꯅ ꯇꯧꯔꯛꯄꯅꯤꯅ ꯃꯍꯩꯗꯣ ꯍꯛ ꯆꯥꯅ ꯇꯧꯅꯤꯡꯕ ꯍꯥꯏꯇꯥꯔꯦ ꯑꯗꯨꯃꯥꯏꯅ ꯇꯧꯋꯦ ꯑꯁ ꯀꯔꯤꯅꯣꯅꯦ ꯃꯣꯏꯒꯤꯗꯨꯕꯨ ꯑꯩꯈꯣꯏꯒꯤ ꯏꯟꯖꯤꯟꯅ ꯂꯩꯕꯥꯛ ꯃꯣꯜꯍꯟꯕ ꯍꯥꯏꯅ ꯍꯥꯏꯅꯦ ꯃꯣꯏꯅ ꯍꯥꯏꯕꯗ ꯂꯣꯇꯥ ꯄꯦꯇꯔꯅ ꯣꯛꯄ ꯂꯩꯕꯥꯛꯇ ꯃꯠ ꯃꯣꯠ ꯂꯧꯍꯟꯗꯣꯏꯅꯦꯌꯦ ꯄꯥꯟꯒꯨꯝꯕ ꯊꯥꯕꯒꯤ ꯗꯤ ꯍꯧꯖꯤꯛꯀꯤ ꯂꯣꯇꯥ ꯄꯦꯇꯔꯁꯤꯅ ꯅꯏꯈꯥꯏꯕꯁꯤꯅ ꯈ꯭ꯋꯥꯏꯗꯒꯤ ꯍꯦꯟꯅ ꯐꯩ ꯂꯩꯕꯥꯛꯇꯣ ꯍꯥꯏꯗꯤ ꯑꯩꯈꯣꯏꯒꯤ ꯄꯥꯟ ꯍꯥꯏꯁꯤꯗꯤ ꯃꯔꯨ ꯃꯅꯥꯎ ꯇꯥꯔꯛꯇꯣꯏꯅꯤꯗꯅ
ꯑ
ꯑꯗꯨꯅ ꯂꯩꯕꯥꯛꯇꯣ ꯍꯣꯡꯔꯤꯉꯩꯒꯤ ꯃꯣꯏꯒꯤ ꯃꯔꯨ ꯃꯅꯥꯎꯗꯣ ꯇꯥꯔꯛꯑꯒ ꯍꯝ ꯍꯝ ꯆꯥꯎꯗꯅ ꯇꯧꯗꯣꯏꯅꯦꯕ
ꯑꯥ
ꯑꯗꯨꯒꯤ ꯂꯣꯇꯥꯄꯦꯇꯔꯗꯨꯅ ꯈ꯭ꯋꯥꯏꯗꯒꯤ ꯐꯩꯅ ꯃꯣꯏ ꯃꯌꯥꯝꯅ ꯍꯥꯏꯗꯅ ꯑꯩꯁꯦ ꯂꯣꯇꯥꯄꯦꯇꯔꯗꯨꯅ ꯍꯦꯛ ꯐꯣꯏ ꯍꯥꯏꯗꯤ ꯃꯃꯜ ꯃꯊꯨꯝꯒꯁꯦ ꯑꯝꯇ ꯋꯥꯔꯤ ꯋꯥꯇꯥꯏꯒ ꯇꯧꯍꯧꯗꯕꯤ ꯗ ꯂꯣꯇꯥꯄꯦꯔꯗꯨꯗꯤ ꯄꯨꯡ ꯑꯃꯗ ꯂꯤꯁꯤꯡ ꯑꯅꯤꯅꯦ ꯍꯥꯏꯒꯠꯂꯛꯑꯦ
ꯑꯥ ꯑꯗꯨꯗꯤ ꯃꯃꯜꯗꯤ ꯑꯗꯨꯝ ꯋꯥꯡꯉꯤꯅꯦ
ꯈꯨꯠ ꯍꯣꯏ ꯑꯩꯁꯦ ꯈꯨꯠꯁꯦ ꯀꯣꯛꯇ ꯍꯥꯞꯄꯕꯅꯤ ꯀꯩꯅꯣ ꯑꯩꯗꯤ ꯑꯩꯅ ꯍꯥꯏꯃ ꯑꯩꯅ ꯀꯩꯅꯣ ꯇꯧꯔꯤ ꯊꯛꯁꯤꯕꯨ ꯃꯃꯜꯁꯦ ꯑꯝꯇ ꯍ ꯧꯗꯕꯤꯗ ꯊꯣꯛ ꯍꯦꯛꯇ ꯁꯨꯗꯣꯛꯍꯜꯂꯨꯔꯦ ꯃꯤꯒꯤ ꯈꯨꯠꯁꯨꯃꯟꯗꯣ ꯍꯥꯠꯄ ꯌꯥꯕꯁꯨ ꯅꯠꯇꯦ ꯅꯠꯇ꯭ꯔꯥ ꯗꯔꯃ ꯅꯠꯇꯕ ꯊꯕꯛ ꯇꯧꯕ ꯌꯥꯕꯁꯨ ꯅꯠꯇꯦ ꯑꯗꯨꯒꯤ ꯑꯁ ꯇꯥꯡꯑꯁꯨ ꯇꯥꯡꯅꯦ ꯑꯩꯅ ꯈꯜꯂꯦ ꯍꯥꯏꯅ ꯊꯥꯗꯔꯤꯕ ꯄꯩꯁꯥ ꯃꯌꯥꯝꯁꯤꯒ ꯑꯩꯅ ꯇꯥꯟꯗꯧꯔꯤꯕ ꯂꯣꯛꯂꯛꯇꯧꯔꯤꯕ ꯄꯥꯟꯁꯤꯕꯨ ꯁꯤ ꯌꯧ ꯅ ꯁꯤꯠꯀꯗ꯭ꯔꯣ ꯅꯠꯇꯦ ꯈꯜꯂꯤꯕꯅꯦ ꯑꯩꯁꯦ ꯍꯧꯖꯤꯛ ꯀꯟꯅ
ꯑꯣ ꯑꯗꯣ ꯏꯆꯦ ꯍꯥꯏꯗꯤ ꯕꯥꯥꯟꯁꯤꯗꯤ ꯑꯗꯨꯝ ꯃꯤ ꯑꯗꯨꯝ ꯍꯥꯏꯗꯤ ꯄꯥꯛꯅꯁꯨ ꯁꯨ ꯐꯪꯕꯁꯨ ꯑꯣꯏꯅꯗꯕꯅꯤꯅ ꯑꯗꯒꯤ ꯏꯆꯦꯅ ꯍꯧꯖꯤꯛ ꯊꯥꯕꯤꯔꯤꯕ ꯃꯨꯀꯤ ꯄꯥꯟꯗꯨꯗꯤ ꯍꯥꯏꯗꯤ ꯃꯌꯥꯝꯅꯁꯨ ꯑꯗꯨꯝ ꯄꯥꯝꯅꯕꯅꯦꯕ
ꯑꯗꯨꯗꯨꯅ ꯑꯗꯨꯝ ꯁꯤꯠꯇꯤ ꯁꯤꯠꯀꯅꯤꯗ
ꯑꯗꯣ ꯅꯪ ꯁꯨꯝ ꯈꯟꯖꯕꯗ ꯑꯗ ꯅꯣꯏꯔꯣꯝꯗ ꯀꯦꯖꯤꯗ ꯀꯌꯥꯒ ꯌꯣꯟꯅꯒꯦ
ꯆꯦ ꯑꯩꯆꯦ ꯍꯥꯏꯗꯤ ꯑꯩꯈꯣꯏꯒꯤꯗꯤ ꯄꯥꯟꯁꯦ ꯀꯌꯥ ꯄꯥꯛꯅꯗꯤ ꯆꯥꯟꯅꯗꯦꯕꯀꯣ ꯑꯗꯣ ꯑꯗꯨꯝ ꯍꯧꯖꯤꯛꯁꯦ ꯑꯩꯅ ꯁꯨꯝ ꯍꯥꯏꯐꯦꯠ ꯈꯟꯕꯗ ꯄꯥꯟꯁꯦ ꯈꯤꯇꯪꯗꯤ ꯇꯥꯡꯉꯝꯒꯗꯕꯅꯤ ꯃꯥꯜꯂꯦ ꯍꯧꯖꯤꯛꯁꯦ ꯑꯗꯨꯝ ꯍꯥꯏꯗꯤ ꯍꯨꯝꯗ꯭ꯔꯥ ꯃꯔꯐꯨ ꯁꯨꯃꯥꯏꯅꯒ ꯌꯧꯔꯝꯒꯗ꯭ꯔꯥ ꯑꯩꯁꯦ ꯍꯥꯏꯗꯤ ꯇꯣꯏꯅ ꯆꯥꯕ ꯅꯠꯇꯕꯅꯤꯅ ꯃꯃꯜꯁꯦ ꯆꯞ ꯆꯥꯕꯗꯤ ꯈꯪꯗ꯭ꯔꯦꯕꯀꯣ
ꯑ ꯇꯣ ꯍꯥꯏꯗꯤ ꯏꯆꯦꯅ ꯍꯌꯦꯡꯋꯥꯏ ꯇꯥꯜꯂꯃꯇꯨꯡꯗ ꯊꯥꯗꯣꯛꯐꯝ ꯏꯆꯦꯒꯤ ꯂꯩꯔꯒꯕꯨꯗꯤ ꯂꯩꯔꯦ ꯑꯗꯁꯨꯝ ꯍꯥꯏꯕꯗꯤ ꯊꯥꯗꯣꯛꯐꯝ ꯈꯤꯇꯪ ꯀꯩꯅꯣ ꯇꯧꯕ ꯑꯗꯒꯤ ꯈꯤꯇꯪ ꯄꯣꯠꯁꯦ ꯂꯩꯒꯗꯕ ꯑꯣꯏꯔꯒꯗꯤ ꯑꯩꯉꯣꯟꯗꯁꯨ ꯑꯗꯨꯝ ꯄꯥꯎ ꯑꯗꯨꯝ ꯍꯥꯏꯔꯛꯑꯣ ꯍꯥꯏꯗꯤ ꯑꯩꯈꯣꯏ ꯃꯅꯤꯡ ꯁꯣꯝꯂꯣꯝꯗ ꯑꯩꯈꯣꯏꯒꯤ ꯀꯩꯊꯦꯜ ꯑꯆꯧꯕꯗ ꯂꯥꯂꯣꯟꯕ ꯀꯥꯕ ꯑꯩꯈꯣꯏꯒꯤ ꯏꯗꯣꯝꯆꯥ ꯑꯃꯅꯤ ꯂꯩꯕꯀꯣ ꯑꯗꯣ ꯃꯣꯏꯁꯨ ꯑꯗꯨꯝ ꯍꯥꯏꯗꯤ ꯑꯩꯈꯣꯏ ꯂꯩꯀꯥꯏꯒꯤ ꯑꯥ ꯄꯥꯜꯂꯛꯄ ꯏꯟꯖꯥꯡ ꯅꯥꯄꯤ ꯑꯣꯏꯔꯣ ꯀꯩ ꯑꯣꯏꯔꯣ ꯃꯣꯏꯅ ꯑꯗꯨꯝ ꯄꯨꯔꯒ ꯑꯗꯨꯝ ꯂꯥꯂꯣꯟꯕꯗ ꯑꯗꯨꯝ ꯌꯥꯎꯋꯦꯕ ꯑꯗꯣ ꯏꯆꯦꯒꯤꯗꯨꯁꯨ ꯍꯥꯏꯗꯤ ꯍꯌꯦꯡꯋꯥꯏ ꯊꯥꯗꯣꯛ ꯊꯥꯖꯤꯟꯗꯣ ꯑꯗꯨꯝ ꯍꯥꯏꯗꯤ ꯁꯨꯝ ꯐꯔꯛꯀꯨꯝꯕ ꯇꯥꯕ ꯂꯩꯔꯒꯗꯤ ꯑꯩꯉꯣꯟꯗ ꯑꯗꯨꯝ ꯄꯥꯎ ꯐꯥꯎꯔꯛꯑꯣ ꯑꯗꯨꯒ ꯑꯩꯅ ꯑꯃꯨꯛ ꯍꯥꯏꯗꯤ ꯏꯟꯗꯣꯝꯆꯥ ꯍꯣꯏꯗꯣ ꯑꯃꯨꯛ ꯍꯪꯉꯛꯑꯒ ꯏꯆꯦꯒꯤꯗꯣ ꯑꯃꯨꯛ ꯀꯩꯅꯣ ꯇꯧꯊꯣꯛꯄ ꯌꯥꯏꯗꯅ ꯌꯣꯟꯊꯣꯛꯄ ꯌꯥꯏꯗꯅ
ꯌꯥꯏꯌꯦ ꯌꯥꯏꯌꯦ ꯑꯗꯨꯕꯨꯗꯤ ꯍꯥꯏꯗꯤ ꯑ ꯂꯣꯟꯕꯤ ꯑꯃꯅ ꯄꯨꯟꯅ ꯂꯧꯕ ꯉꯝꯕ ꯅꯠꯇꯦꯗ ꯑꯗꯨꯅ ꯆꯥꯏꯔ ꯆꯥꯏꯔꯒ ꯌꯣꯟꯗꯣꯏꯅꯦ ꯑꯗꯣ ꯅꯪꯅ ꯑꯗꯨꯃꯥꯏꯅ ꯍꯥꯏꯗꯤ ꯁꯨꯃꯥꯏꯅ ꯇꯧꯕ ꯌꯥꯏ ꯀꯥꯏꯅ ꯄꯥꯎ ꯍꯥꯏꯔꯛꯄꯁꯦ ꯑꯩ ꯌꯥꯝ ꯅꯨꯡꯉꯥꯏ ꯉꯥꯏꯔꯦ ꯑꯗꯣ ꯑꯩ ꯇꯥꯟꯕ ꯀꯥꯟꯗ ꯍꯥꯏꯔꯛꯀꯦ ꯂꯂꯣꯟꯕꯤꯖꯦ ꯑ ꯑꯩꯒꯤꯖꯦ ꯂꯧ ꯁꯪꯉꯝ ꯑꯃ ꯊꯥꯕꯅꯤꯅ ꯑꯗꯨꯝ ꯃꯔꯥꯡ ꯀꯥꯏꯅꯤꯕ
ꯑꯥ
ꯑꯗꯨꯅ ꯑꯩ ꯑꯗꯨꯒꯤ ꯃꯇꯥꯡꯗꯨꯗ ꯅꯪꯉꯣꯟꯗ ꯑꯝꯇ ꯐꯣꯟ ꯇꯧꯔꯛꯀꯦ ꯀꯦ ꯑꯗꯣ ꯑ ꯃꯣꯏꯁꯦ ꯄꯥꯟ ꯇꯥꯕꯁꯤꯁꯨ ꯑꯩꯈꯣꯏꯅ ꯈꯟꯕꯗ ꯑꯗꯨꯝ ꯄꯪꯊꯥꯗ ꯊꯥꯕ ꯌꯥꯔꯤꯕꯣꯏ ꯈꯜꯂꯤ ꯑꯗꯨꯕꯨ ꯃꯣꯏꯒꯤꯖꯨ ꯑ ꯁꯨꯃꯥꯏ ꯇꯧꯗꯧꯅꯤ ꯁꯤ ꯇꯧꯗꯧꯅꯤ ꯍꯥꯏꯕ ꯃꯑꯣꯡ ꯃꯇꯧ ꯌꯥꯝ ꯂꯩꯔꯝꯃꯤꯅꯦ ꯅꯪꯕꯨ ꯑꯩꯗꯤ ꯏꯌꯥꯗ ꯌꯥꯗꯧꯕꯣꯏ ꯈꯜꯂꯨꯔꯦ
ꯃꯥ
ꯃꯣꯏꯁꯦ ꯁꯨꯃꯥꯏꯅ ꯊꯥꯕ ꯃꯇꯝꯗ ꯑꯃꯒ ꯑꯃꯒ ꯂꯥꯞꯅꯕꯒꯤ ꯆꯥꯡ ꯑꯗꯒꯤ ꯏꯁꯤꯡꯖꯤꯅ ꯀꯌꯥꯝ ꯍꯥꯞꯄꯤꯒꯗꯕ ꯍꯥꯏꯕ ꯑꯃꯖꯨ ꯂꯩꯔꯝꯃꯦꯕ ꯍꯥꯏꯗꯤ ꯑꯩꯈꯣꯏꯅ ꯊꯥꯅꯤꯡꯉꯦꯗꯅ ꯄꯪꯊꯥꯗ ꯀꯨꯡꯅ ꯊꯥꯖꯟꯕꯁꯨ ꯃꯣꯏꯁꯦ ꯃꯅꯥꯎ ꯇꯥꯕ ꯉꯝꯗꯦꯅ ꯍꯥꯏꯌꯦꯕ
ꯑꯥ
ꯑꯗꯨꯒꯤ ꯃꯣꯏꯒꯤ ꯑꯩꯅ ꯃꯣꯏ ꯍꯥꯟꯅ ꯊꯥꯕ ꯃꯤꯁꯤꯡ ꯑꯗ ꯍꯪꯕꯗ ꯑꯩꯈꯣꯏꯒꯤ ꯄꯥꯝꯕꯤ ꯑꯃꯒ ꯑꯃꯒ ꯂꯥꯞꯄꯒꯤ ꯆꯥꯡꯖꯦ
ꯑꯥ
ꯑꯩꯈꯣꯏꯒꯤ ꯑ ꯐꯨꯠ ꯑꯃꯃꯝ ꯍꯥꯏꯗꫭꯏꯔ ꯑꯩꯈꯣꯏꯒꯤ ꯈꯨꯠ ꯈꯨꯠꯁꯤꯒꯤ ꯃꯥꯥꯏꯅ ꯈꯨꯠꯁꯦ ꯃꯥꯏꯅ ꯆꯠ
ꯑꯩꯈꯣꯏꯒꯤ ꯈꯨꯕꯤꯁꯦ ꯇꯤꯡꯊꯣꯛꯑꯒ ꯑꯅꯤ ꯄꯨꯟꯁꯟꯕꯒꯤ ꯆꯥꯡꯁꯦ
ꯍꯣꯏ ꯍꯣꯏ ꯍꯣꯏ ꯑꯇꯩ ꯈꯨꯠꯁꯥ ꯃꯔꯤꯁꯤꯅ ꯀꯣꯟꯖꯜꯂꯒ ꯈꯨꯄꯤ ꯑꯇꯩ ꯇꯤꯡꯊꯣꯛꯄꯒꯤ ꯁꯤ ꯂꯥꯞꯅꯕꯒꯤ ꯆꯥꯡꯖꯦ
ꯑꯥ
ꯑ ꯁꯤꯒꯤ ꯆꯥꯡꯖꯤꯗ ꯊꯥꯎꯋꫭ ꯑꯗꯨ ꯅꯠꯇ꯭ꯔꯗꯤ ꯃꯔꯨꯗꯣ ꯑ ꯀꯨꯡꯖꯟ ꯃꯟꯗꯅ ꯊꯥꯕ ꯉꯝꯗꯕꯅꯤꯒ ꯍꯥꯏꯔꯛꯑꯦꯕ
ꯑꯥ
ꯑꯗꯣ ꯑꯗꯨꯒ ꯏꯁꯤꯡꯁꯤꯁꯨ ꯈꯔ ꯑꯗꯨꯝ ꯃꯔꯥꯡ ꯀꯥꯏꯅ ꯆꯥꯏꯕꯤꯌꯣꯅ ꯍꯥꯏꯕ ꯍꯥꯏ ꯍꯥꯏꯗꯤ ꯃꯣꯏꯁꯦ ꯑꯗꯨꯝ ꯃꯔꯨꯗꯣ ꯏꯁꯤꯡꯅ ꯇꯧꯔꯒ ꯆꯥꯎꯈꯠꯍꯟꯕ ꯑꯣꯏꯔ ꯃꯥꯜꯂꯦꯕ
ꯑꯣ ꯑꯗꯒꯤ ꯏꯆꯦ ꯍꯥꯏꯗꯤ ꯃꯄꯥꯟꯖꯦ ꯑꯩꯈꯣꯏ ꯊꯥꯕ ꯃꯇꯝꯗ ꯑꯩꯈꯣꯏꯒꯤ ꯂꯩꯕꯥꯛꯁꯦ ꯇꯧꯕꯁꯦ ꯍꯥꯏꯗꯤ ꯄꯥꯟꯁꯦ ꯊꯥꯅꯕ ꯇꯧꯕꯒꯤ ꯆꯥꯡꯁꯦ
ꯁꯤꯁꯦ ꯑꯗꯨꯝ ꯍꯥꯏꯗꯤ ꯍꯥꯏꯗꯤ ꯌꯥꯝ ꯀꯟꯅ ꯊꯦꯅ ꯇꯧꯕꯁꯤꯁꯨ ꯌꯥꯔꯝꯃꯒꯗꯧ ꯃꯥꯥꯟꯗꯦ ꯍꯥꯏꯗꯤ ꯈꯤꯇꯪ ꯃꯥꯒꯤ ꯆꯥꯡ ꯑꯃꯗ ꯂꯨꯊꯅꯀꯣ ꯑꯗꯨꯃꯥꯏꯅ ꯇꯧꯔꯝꯒꯗꯕꯗꯤ ꯃꯥꯜꯂꯦ ꯑꯗꯣ ꯀꯃꯥꯏꯅ ꯇꯧꯕꯤꯈꯤꯒꯦ ꯏꯆꯦ ꯑꯣꯏꯅ ꯊꯥꯕ ꯀꯥꯟꯗ
ꯑꯥ ꯃꯣꯏꯅ ꯍꯥꯏꯕꯗꯣ ꯂꯨꯕꯒꯤ ꯆꯥꯡꯁꯤꯗꯤ ꯑꯩꯈꯣꯏꯒꯤ ꯀꯩꯅꯣꯁꯦ ꯑꯩꯈꯣꯏꯒꯤ ꯉꯁꯥꯏ ꯍꯥꯏꯕꯗꯣ ꯈꯨꯠ ꯑꯅꯤ ꯁꯨꯃꯥꯏꯅ ꯈꯨꯠ ꯃꯔꯤ ꯇꯤꯡꯊꯣꯛꯑꯒ ꯅꯨꯄꯤ ꯑꯃ ꯇꯤꯡꯊꯣꯛꯄ ꯑꯅꯤꯒꯤ ꯑꯄꯥꯛꯄꯗꯅ ꯑꯗꯨꯅ ꯂꯨꯕꯩ ꯆꯥꯡꯁꯤꯅ ꯑꯗꯨꯒꯤ ꯈꯨꯠ ꯄꯤꯗꯣ ꯇꯤꯡꯊꯣꯛꯑꯒ ꯈꯨꯠ ꯃꯔꯤꯁꯦ ꯁꯨꯃꯥꯏꯅ ꯂꯩꯕꯒꯤ ꯋꯥꯡꯕꯒꯤ ꯆꯥꯡꯁꯦ
ꯑꯥ
ꯁꯤꯃꯨꯛ ꯂꯨꯅ ꯂꯨꯅ ꯇꯧꯕꯤꯔꯒ ꯃꯥꯒꯤ ꯄꯥꯟꯒꯤ ꯄꯅꯥꯎꯁꯦ ꯑꯗꯨꯗꯣ ꯍꯥꯞꯄꯤꯒꯗꯕꯅꯦꯅ ꯍꯥꯏꯔꯛꯄ ꯑꯗꯨꯃꯥꯏꯅ ꯍꯥꯏꯌꯦ ꯑꯗꯣ ꯈꯨꯠ ꯌꯥꯝ ꯆꯪꯉꯦ ꯍꯌꯦꯡ ꯌꯦꯡꯉꯦ ꯂꯧ ꯁꯪꯉꯝ ꯑꯃ ꯊꯥꯔꯛꯄ ꯍꯥꯏꯁꯦ ꯃꯤ ꯀꯌꯥꯝ ꯅꯦꯛꯑꯝꯒꯅꯤ ꯌꯦꯡꯎꯅꯦ
ꯑꯗꯨꯅ ꯏꯆꯦ
ꯑꯗꯒꯤ ꯑꯁ ꯃꯣꯏꯖꯦ ꯀꯣ ꯊꯕꯛ ꯁꯨꯔꯤꯕ ꯃꯤꯁꯤꯡꯗꯨꯁꯨ ꯄꯥꯟ ꯊꯥꯕ ꯃꯇꯝ ꯍꯥꯏꯔꯦꯗꯅ ꯅꯨꯡꯁꯥ ꯌꯥꯝ ꯁꯥꯒꯠꯂꯛꯄ ꯃꯇꯝꯁꯤꯗ ꯑꯩꯈꯣꯏ ꯃꯇꯝ ꯑꯗꯨꯁꯨ ꯌꯦꯡꯕꯁꯨ ꯅꯨꯡꯉꯥꯏꯇꯦ ꯃꯣꯏꯁꯨ ꯑꯃꯨꯛ ꯍꯥꯥ ꯍꯥ ꯀꯥꯝꯒꯩ ꯁꯨꯏ ꯊꯕꯛꯁꯦ
ꯍꯣꯏꯅꯦ ꯏꯆꯦ
ꯑꯗꯣ ꯅꯣꯏꯔꯣꯝꯗꯗꯤ ꯏꯟꯖꯥꯡ ꯅꯥꯄꯤꯁꯤꯕꯨ ꯀꯃꯥꯏ ꯀꯃꯥꯏꯅ ꯀꯩ ꯀꯩꯒ ꯊꯥꯅꯒꯦ
ꯑꯩꯈꯣꯏꯔꯣꯝꯒꯤꯁꯦ ꯑꯩꯈꯣꯏꯒꯤꯕꯨꯗꯤ ꯍꯥꯏꯗꯤ ꯍꯤꯡꯒꯣꯟꯁꯦ ꯌꯥꯝ ꯀꯟꯅ ꯆꯥꯎꯕ ꯅꯠꯇꯕꯅꯤꯅ ꯑꯩꯈꯣꯏꯒꯤ ꯆꯥꯅꯅꯕ ꯐꯩꯗꯣꯝ ꯑꯃꯅꯤ ꯀꯩ ꯑꯃ ꯑꯗꯨꯝ ꯃꯔꯣꯏ ꯃꯄꯥꯡꯗꯤ ꯑꯗꯨꯝ ꯊꯥꯏ ꯑꯗꯨꯒ ꯍꯥꯏꯗꯤ ꯑꯗꯨꯝ ꯑꯗꯨꯃꯥꯏꯅ ꯎꯝ ꯊꯥꯗꯣꯛꯄ ꯀꯩꯀꯩꯒꯤꯗꯤ ꯊꯥꯐꯝꯁꯦ ꯀꯌꯥ ꯂꯩꯇꯦꯗꯅ ꯑꯗꯣ ꯑꯩꯈꯣꯏꯒꯤ ꯊꯪꯅꯕꯒꯤ ꯑꯩꯈꯣꯏꯒꯤ ꯏꯃꯥꯆꯧꯕꯤ ꯍꯣꯏ ꯕꯥꯆꯧ ꯍꯣꯏꯒꯤꯁꯦ ꯃꯣꯏꯒꯤꯗꯤ ꯍꯤꯡꯒꯣꯜꯁꯦ ꯑꯗꯨꯝ ꯆꯥꯎꯕꯅꯤꯅ ꯍꯧꯖꯤꯛ ꯀꯤ ꯑꯗꯨꯝ ꯃꯇꯝ ꯃꯇꯝꯒꯤ ꯍꯥꯏꯗꯤ ꯍꯧꯖꯤꯛ ꯌꯥꯝ ꯀꯟꯅ ꯀꯩꯅꯣ ꯇꯧꯔꯤꯕ ꯑꯩꯈꯣꯏ ꯕꯦꯂꯦꯟꯗ꯭ꯔꯤ ꯑꯗꯒꯤ ꯁꯦꯕꯣꯠ ꯑꯗꯒꯤ ꯃꯥꯏꯔꯦꯟ ꯇꯣꯔꯣꯕꯣꯠ ꯁꯤꯒꯨꯝꯕꯁꯦ ꯌꯥꯝ ꯊꯥꯏꯌꯦ ꯃꯣꯏꯒꯤꯗꯤ ꯍꯧꯖꯤꯛ ꯑꯗꯒꯤ ꯍꯧꯖꯤꯛꯁꯦ ꯇꯣꯔꯣꯕꯣꯠ ꯁꯨ ꯌꯥꯝ ꯇꯥꯡꯉꯤ ꯃꯥꯜꯂꯦ ꯍꯥꯏꯗꯤ ꯈꯤꯇꯪ ꯌꯥꯝ ꯀꯟꯅ ꯆꯥꯎꯗ꯭ꯔꯒꯁꯨ ꯄꯨꯡꯀꯃꯨꯛ ꯆꯥꯎꯕ ꯁꯥꯏꯖꯦ ꯑꯗꯨꯝ ꯍꯥꯏꯗꯤ ꯃꯧꯗ꯭ꯔꯥ ꯆꯥꯝꯃ ꯑꯗꯒꯤ ꯈꯔ ꯄꯤꯛꯄꯁꯤꯅ ꯍꯨꯝꯗ꯭ꯔꯥ ꯃꯔꯐꯨ ꯁꯨꯃꯥꯏꯅꯒ ꯑꯗꯨꯝ ꯃꯃꯟꯁꯦ ꯑꯗꯨꯝ ꯈꯤꯇꯪ ꯑꯗꯨꯝ ꯋꯥꯡꯉꯤ ꯃꯥꯂꯦ ꯕ ꯑꯗꯨꯅ ꯑꯗꯨꯃꯥꯏꯅ ꯍꯥꯏ ꯍꯧꯖꯤꯛ ꯃꯇꯝꯒꯤ ꯑꯣꯏꯕ ꯑꯗꯨꯒꯨꯝꯕꯁꯦ ꯑꯗꯨꯝ ꯃꯣꯏ ꯍꯦꯛꯑ ꯍꯦꯛꯑꯒ ꯑꯗꯨꯝ ꯊꯥꯔꯤꯌꯦ
ꯑꯣ ꯑꯣ ꯑꯁ ꯅꯣꯏꯔꯣꯝꯗꯁꯨ ꯑꯗꯨꯝ ꯄꯣꯠꯆꯩꯖꯤ ꯐꯖꯅꯗꯤ ꯊꯥꯗꯤ ꯊꯥꯅꯔꯤꯅꯦꯀꯣ ꯇꯧꯔꯤꯖꯦ
ꯑ ꯊꯥꯅꯩꯌꯦ ꯊꯥꯅꯩꯌꯦ ꯆꯦ ꯑꯥꯗꯒꯤ ꯍꯥꯏꯗꯤ ꯑꯩꯈꯣꯏꯒꯤ ꯁꯤꯒꯤ ꯊꯣꯡꯒꯥꯟꯒꯤꯗ ꯑꯩꯈꯣꯏꯒꯤ ꯏꯄꯨ ꯑꯃꯒꯤ ꯀꯩꯅꯣ ꯑ ꯄꯨꯈ꯭ꯔꯤ ꯑꯆꯧꯕ ꯑꯃ ꯂꯩꯕꯗꯣ ꯑꯗꯨꯗꯁꯨ ꯑꯩꯈꯣꯏꯒꯤ ꯏꯄꯨꯗꯨꯅ ꯊꯥꯡꯖꯤꯡ ꯊꯥꯕꯗꯣ ꯊꯥꯡ ꯖꯤꯡ ꯑꯗꯒꯤ ꯊꯔꯣ ꯁꯨꯃꯥꯏꯅ ꯊꯥꯏꯌꯦꯕ ꯑꯗꯨꯗꯨꯒꯤ ꯊꯥꯡꯖꯤꯡꯖꯨ ꯍꯦꯛꯑꯦ ꯀꯥꯏꯅꯒ ꯃꯣꯏ ꯍꯥꯏꯗꯤ ꯂꯂꯣꯟꯕꯤꯁꯤꯡꯒ ꯂꯥꯛꯇꯅ ꯂꯧꯅꯗꯅ ꯇꯧꯋꯦ